ꯍꯂꯣ
ꯍꯂꯣ
ꯎꯇ
ꯑꯗꯣ
ꯀꯔꯤ
ꯑ ꯀꯩꯅꯒꯀꯣ
ꯀꯩ ꯍꯥꯏꯅꯕꯧ ꯇꯥꯔꯗꯤꯌꯦ
ꯀꯟꯅ ꯉꯥꯡꯉꯨ
ꯄꯦ ꯀꯟꯅ ꯉꯥꯏꯔꯤ ꯁꯤꯗꯤ ꯇꯥꯗꯕ꯭ꯔꯣ
ꯇꯥꯏ
ꯎꯝ ꯀꯩꯖꯦꯟꯖꯔꯒ
ꯀꯦꯟ ꯀꯟꯅ ꯉꯥꯡꯕꯃꯛ ꯑꯗ ꯂꯥꯎ ꯂꯥꯎꯅ ꯉꯥꯡꯉꯨ ꯍꯥꯏꯕꯅꯤꯗ
ꯀꯩ ꯏꯟꯁꯥꯡ ꯆꯥꯔꯒꯦ
ꯁꯤꯁꯦ ꯍꯋꯥꯏ ꯆꯥꯔꯦ ꯍꯋꯥꯏꯒ ꯑꯩꯈꯣꯏ ꯎꯁꯣꯏ ꯃꯦꯠꯄꯒ ꯆꯥꯏ
ꯑ ꯑꯗꯨ ꯑꯗꯨꯗꯤ
ꯑꯩꯈꯣꯏꯒꯤ ꯅꯠꯇꯦꯗ ꯑꯁꯣꯏꯗꯨꯗꯤ ꯌꯥꯝ ꯏꯃꯥꯟꯅꯕ ꯑꯃꯅ ꯄꯨꯔꯛꯄ
ꯈꯪꯉꯦ ꯏꯁꯇꯦꯇꯁ ꯎꯈ꯭ꯔꯦꯦ ꯑꯩ
ꯑꯣ ꯑꯗꯨ ꯄꯨꯔꯛꯀꯅꯤꯗ ꯑꯩꯕꯨ ꯎꯇꯤ ꯊꯣꯡꯕ ꯊꯣꯡꯉꯣꯅ ꯍꯥꯏꯕ ꯑꯩꯅ ꯉꯁꯤ ꯑ ꯎꯇꯤꯗꯤ ꯅꯨꯃꯤꯗꯥꯡ ꯋꯥꯏꯔꯝ ꯆꯥꯕꯁꯦ ꯆꯠꯅꯗꯦꯗ ꯑꯌꯨꯛꯇ ꯑꯣꯏꯅ ꯆꯥꯕ ꯅꯨꯡꯉꯥꯏꯗꯅ ꯑꯗꯨꯗꯤ ꯃꯣꯔꯣꯛ ꯃꯩꯀ ꯑꯣꯏꯅ ꯇꯧꯔꯁꯦ ꯇꯟꯁꯨ ꯇꯜꯂꯏ ꯇꯥꯔꯕ꯭ꯔ ꯅꯪꯒꯤ ꯆꯤꯡꯉꯝꯗꯣ ꯑꯗꯨꯃꯥꯏꯅ ꯁꯥꯏꯔ ꯀꯩꯅꯣꯗ
ꯑꯩ ꯈꯣꯟꯁꯦ ꯐꯖꯅ ꯇꯥꯕꯔꯣ
ꯇꯥꯏꯌꯦ ꯑꯗꯨ
ꯑꯩꯇꯩ ꯃꯥꯊ ꯆ ꯌꯥ
ꯁꯥꯎꯒ꯭ꯔꯤ ꯑꯃ ꯑꯗꯨꯒ ꯁꯀꯤꯟ ꯁꯀꯤꯟ ꯑꯃ
ꯀꯕ ꯁꯟ ꯁꯟꯁꯀ꯭ꯔꯤꯟ ꯍꯥꯏꯕ
ꯁꯟꯁꯀꯤꯟ ꯏꯁꯀꯤꯟ
ꯁꯟ ꯏꯁꯀ꯭ꯔꯤꯟ ꯀꯩꯅꯣ ꯁꯟ ꯍꯥꯏꯁꯤꯕꯨ ꯑ
ꯀꯥꯎꯁꯀꯤꯤꯟ
ꯀꯥꯎ ꯏꯁꯀꯤꯟ ꯑꯣ ꯃꯥꯒꯤ ꯀꯩꯅꯣꯗꯣ ꯀꯣꯚꯔꯗꯣ ꯃꯣꯔꯣ ꯃꯦꯠꯄ ꯑꯗꯨꯅ
ꯃꯦꯜꯂꯒ ꯂꯩ ꯗꯨꯀꯥꯟꯗ ꯌꯣꯟꯕꯗ
ꯀꯥꯏꯗ ꯀꯥꯏꯗꯒꯤ ꯂꯧꯕ
ꯑꯩꯈꯣꯏ ꯗꯨꯕꯥ ꯃꯃꯥꯡꯗ
ꯎ ꯂꯩꯕꯤꯔꯅꯦꯦ ꯌꯥꯝꯅ ꯄꯤꯕ꯭ꯔꯥ ꯀꯌꯥꯗ
ꯑꯃꯛ ꯑꯗꯨꯒ ꯌꯦꯔꯣ
ꯀꯌꯥ ꯄꯤꯒꯦꯕ
ꯍꯥ
ꯀꯌꯥ ꯄꯤꯒꯦꯕ
ꯀꯩꯅꯅ
ꯑꯗꯨ ꯑꯗꯨꯝꯑꯣ ꯃꯦꯞꯄꯗꯣ
ꯀꯨꯟꯊ꯭ꯔꯥ
ꯝ꯭ꯔ
ꯂꯩꯌꯥꯥꯏꯗ
ꯍꯥꯎ ꯍꯥꯎ ꯇꯕ
ꯅꯪ ꯆꯥꯔꯄꯅꯦ
ꯆꯥꯗ꯭ꯔꯁꯨ ꯍꯥꯎꯇꯦ ꯑꯗꯨꯒꯕꯗꯤ
ꯑꯩ ꯆꯥꯅꯤꯡꯕꯗꯤ ꯑꯍꯥꯎ ꯑꯍꯥꯎꯕ ꯅꯨꯡꯁꯥꯒꯨꯝꯕ ꯃꯁꯥꯒꯤ ꯃꯅꯨꯡꯁꯥ ꯈꯔ ꯆꯥꯏꯑꯕ ꯑꯁ ꯈꯍꯥꯎꯁꯤꯗꯤ ꯑꯁ ꯂꯣꯏꯔꯦ ꯆꯥꯛꯀ ꯆꯥꯅꯤꯡꯉꯛꯄꯅꯦꯍꯦ ꯄꯔꯥ ꯊꯥꯁꯨ ꯅꯠꯇꯦ ꯀꯩꯅꯣꯗ ꯀꯔꯤꯕ ꯁꯨꯈꯥꯔ ꯇꯤꯅ ꯁꯨꯈꯥꯔꯦꯇꯤ ꯁꯨꯈꯥꯔꯦꯇꯗ ꯁꯨꯈꯥ ꯇꯤꯃꯛꯛꯁꯨ ꯅꯠꯇꯕ ꯄꯔꯥꯊꯥꯁꯨ ꯅꯠꯇꯕ ꯑꯁ ꯈꯍꯥꯎꯁꯨ ꯂꯣꯏꯔꯦ ꯎ
ꯄ꯭ꯂꯦꯟ ꯄꯔꯥꯊꯥ ꯍꯥꯏꯕꯗꯨ ꯑꯣꯏꯔꯝꯃꯤ
ꯄꯂꯦꯝ ꯄꯔꯊꯥ ꯅꯠꯇꯦ ꯁꯨꯈꯥꯔꯇꯤꯅꯦ ꯑꯗꯨ ꯑꯣꯏꯔꯁꯨ ꯨꯈꯥꯔ ꯇꯤꯃꯛꯁꯨ ꯅꯠꯇꯕꯀꯣ ꯍꯣꯏ ꯄ꯭ꯔꯂꯦꯝ ꯄꯔꯊꯥ ꯍꯥꯏꯕ ꯌꯥꯔꯦ ꯍꯥꯏꯔꯁꯤ ꯌꯥꯝ ꯍꯥꯎꯕ ꯋꯥꯅꯤꯗ ꯇꯇꯥꯡ ꯇꯇꯥꯡ ꯑꯦꯁ ꯑꯩꯈꯣꯏ ꯃꯔꯤ ꯃꯔꯤꯅ ꯆꯥꯕꯗꯣ ꯄ꯭ꯂꯦꯠ ꯃꯆꯥ ꯃꯆꯥ ꯅꯨꯡꯁꯥꯒꯤꯗꯣ ꯑꯅꯤꯅꯦ ꯑꯗꯨ ꯁꯨꯈꯥꯔꯇꯤꯗꯣ ꯃꯔꯤꯅꯦ ꯑꯗꯨꯒ ꯀꯔꯤ ꯑꯃꯗ ꯆꯥꯎ
ꯆꯍꯥꯎ
ꯆꯥꯛꯍꯥꯎ ꯆꯥꯛꯍꯥꯎ ꯃꯔꯤꯅꯦ ꯑꯗꯨ ꯆꯅꯤ ꯇꯥꯈꯤꯕꯅꯦ ꯑꯗꯨꯝ ꯇꯥꯡꯉꯦꯀꯣ ꯇꯥꯡ ꯗꯕ꯭ꯔꯥ
ꯌꯥꯏ ꯀꯩꯅꯣ
ꯌꯥꯏ ꯀꯥꯏꯅ ꯃꯇꯇꯥ ꯃꯆꯥꯅꯤ ꯑꯗꯨ ꯅꯨꯡꯁꯥꯗꯨꯗꯤ ꯀ ꯃꯆꯥꯅꯦ
ꯑꯅꯤ ꯌꯥꯡꯈꯩ ꯌꯥꯡꯈꯩ ꯑꯣꯏꯔꯝꯅꯤꯌꯦ
ꯌꯥꯡꯈꯩ ꯌꯥꯡꯈꯩ ꯑꯣꯏꯕ ꯃꯥꯜꯂꯦ ꯥ ꯅꯣꯡꯃ ꯁꯟꯁꯥ ꯆꯥꯁꯦ ꯍꯥꯏꯔꯒ ꯁꯟꯁꯥ ꯆꯥꯁꯦ ꯍꯥꯏꯔꯒꯁꯨ ꯌꯥꯗꯦ ꯃꯇꯝꯅ ꯄꯨꯔꯛꯇꯦ
ꯎ
ꯌꯥꯝꯅ ꯅꯨꯡꯉꯥꯏꯇ
ꯉꯁꯤ ꯑꯩꯈꯣꯏ ꯏꯁꯇꯥꯞꯅ ꯃꯤ ꯑꯃ ꯂꯧꯊꯣꯛꯈꯤꯕꯅꯦ ꯀꯩꯅꯣ
ꯑ ꯂꯧꯊꯣꯛꯄꯗꯨ ꯀꯔꯤꯒꯤꯅꯣꯕ ꯀꯔꯤ ꯁꯣꯏꯔꯨꯕꯅꯣꯕ
ꯕꯝ ꯄꯨꯡ ꯇꯔꯦꯠꯇꯅꯤꯊꯣꯏꯗꯣ
ꯄꯨꯡ ꯀꯌꯥꯗꯒꯤ ꯍꯕ
ꯄꯨꯡ ꯇꯔꯨꯛ ꯃꯉꯥ ꯃꯈꯥꯏꯒꯨꯝꯕꯗꯧꯔꯛꯑꯅꯤꯅ
ꯑꯦ ꯊꯕꯛ ꯊꯦꯡꯅ ꯍꯜꯂꯛꯄ꯭ꯔꯣ ꯑꯗꯨꯗꯤ ꯄꯨꯡ ꯇꯔꯨꯛꯇꯒꯤ ꯍꯧꯔꯗꯤ ꯑꯁ ꯊꯦꯡꯕ꯭ꯔꯣ
ꯑꯗꯨꯅꯦ ꯊꯦꯡꯕ ꯀꯥꯟꯗꯨꯗ ꯋꯥꯊꯤ ꯑꯗꯨꯝ ꯇꯧꯔ ꯂꯩꯔꯦ
ꯅ ꯄꯨꯡ ꯅꯠꯇꯦ ꯅ ꯄꯨꯡ ꯃꯔꯤꯗꯒꯤ ꯂꯣꯏꯔꯒ ꯀꯩ ꯄꯨꯡ ꯃꯇꯝ ꯑꯗꯨꯣ ꯄꯨꯡ ꯃꯔꯤ ꯃꯈꯥꯏꯗ ꯂꯣꯏꯔꯒ ꯄꯨꯡ ꯇꯔꯨꯛ ꯇꯣ ꯃꯤꯇꯤꯡ ꯀ ꯀꯃꯥꯏ ꯍꯧꯕ
ꯄꯨꯡ ꯃꯉꯥ ꯃꯈꯥꯏꯒꯨꯝꯕꯗꯤ ꯃꯣꯏ ꯂꯣꯏꯁꯤꯟꯗ꯭ꯔꯤ ꯍꯥꯏꯗꯤ ꯉꯥꯏ ꯂꯩꯔꯝꯕꯀꯣ ꯁꯥꯔꯗ ꯐꯣꯟ ꯇꯧꯔꯒ ꯗꯨꯀꯥꯟꯗ
ꯀꯩ ꯗꯨꯀꯥꯟꯗ
ꯇꯤꯟ ꯉꯗ
ꯅꯉꯥꯡꯁꯨ ꯁꯣꯛꯂꯛꯄ꯭ꯔꯥ
ꯎꯝ
ꯀꯩ ꯀꯔꯤ ꯇꯧꯕ ꯀꯔꯤ ꯀꯔꯤ ꯋꯥꯔꯤ ꯁꯥꯟꯅꯕ ꯁꯁꯣꯝꯗ ꯀꯅꯥ ꯀꯅꯥ
ꯐꯣꯟ ꯇꯧꯔꯦ ꯑꯗꯨꯒꯅꯦ ꯃꯣꯏꯗ ꯂꯥꯛꯑꯣ ꯌꯨ ꯀꯦꯗ ꯑꯃꯨꯛ ꯂꯥꯛꯑꯣ ꯍꯥꯏꯔꯦꯗꯅ ꯌꯨꯀꯦꯗ ꯑꯃꯨꯛ ꯆꯠꯂꯛꯑꯦ ꯑꯗꯨꯒ ꯌꯨꯝꯗ ꯑꯃꯨꯛ ꯂꯥꯛꯑꯣ ꯍꯥꯏ ꯌꯨꯝꯗ ꯑꯃꯨꯛ ꯆꯠꯂꯛꯑꯦ ꯑꯗꯨꯝ
ꯅꯔꯤ ꯄꯥꯈꯪꯁꯤꯡꯒ ꯄꯨꯠꯂꯒ ꯆꯠꯂ ꯂꯩꯔꯝꯃꯤꯅꯤ ꯅꯠꯇ꯭ꯔ
ꯑꯗꯨꯒ ꯍꯦꯛ ꯌꯧꯕꯒꯅꯦ ꯁꯇꯥ ꯅꯨꯄꯤ ꯑꯃ ꯂꯧꯊꯣꯛꯀꯗꯕ ꯅꯨꯄꯤꯗꯣ
ꯎꯝ
ꯁꯥꯔꯅ ꯏꯁꯇꯥꯞ ꯅꯨꯄꯥ ꯑꯃꯗ ꯀꯧꯔꯦ ꯃꯅꯨꯡꯗ ꯆꯪꯉꯨ ꯍꯥꯏꯅꯅꯦ ꯑꯩꯈꯣꯏ ꯄꯨꯜꯂꯞ ꯐꯝꯃ ꯂꯩꯕꯅꯦꯕ ꯃꯅꯨꯡꯗ ꯑꯗꯨꯒ ꯃꯅꯨꯡ ꯑꯃꯗ ꯃꯣꯏ ꯏꯁꯇꯥ ꯑꯩꯈꯣꯏ ꯏꯁꯇꯥꯞ ꯅꯨꯄꯥꯗ ꯀꯧꯔꯑꯦ ꯑꯗꯨꯗ ꯑꯃꯨꯛ ꯊꯣꯛꯑꯒ ꯅꯨꯄꯤ ꯑꯃꯒꯤꯪꯒꯤꯗꯕ
ꯎꯝ
ꯑꯦꯗꯚꯥꯟꯁꯅꯦ ꯁꯦꯂꯔꯤꯅꯦ ꯄꯤꯈ꯭ꯔꯦ ꯑꯗ ꯅꯨꯄꯤꯗꯣ ꯑꯗꯨꯝ ꯆꯈ꯭ꯔꯦ ꯎꯝ ꯈꯥꯅ ꯄꯤꯕ
ꯎꯝ ꯀꯩ ꯍꯥꯏꯔꯝꯕ꯭ꯔꯥ
ꯀꯩꯁꯨꯏꯔꯒ ꯅꯨꯡꯉꯥꯏꯇꯒ ꯑ
ꯑꯗꯨꯝ ꯆꯠꯈ꯭ꯔꯦ
ꯑꯣ
ꯅ ꯅꯣꯏ ꯑꯗꯨꯗꯤ ꯀꯩꯝ ꯍꯥꯏꯔꯝꯗꯥꯕ
ꯑꯔꯗꯨꯔ ꯃꯥ ꯏ ꯀꯥꯏꯅ ꯌꯦꯟ ꯇ
ꯑ
ꯃꯥꯒꯤ ꯑꯦꯗꯚꯥꯟꯁꯅꯦ ꯁꯦꯂꯔꯤꯅꯦ ꯃꯥꯅ ꯍꯥꯟꯅ ꯄꯤꯈ꯭ꯔꯦ ꯑꯗꯨꯗ ꯃꯥꯁꯨ ꯑꯃꯨꯛꯠ
ꯐꯣꯟꯣꯟ ꯇꯧꯔꯛ ꯇꯕ꯭ꯔꯣ
ꯅꯈꯣꯏ ꯊꯂꯣꯄꯗꯥ ꯇꯊꯧ
ꯌꯥꯔꯒꯤ
ꯑꯗꯨꯒ ꯑꯁꯣꯛ ꯑꯍꯥꯟꯕꯗꯤ ꯃꯥꯟꯅꯅꯦ ꯖꯦꯠꯇꯣ ꯏ ꯃꯥꯜꯂꯒ ꯏꯔꯦꯕ ꯃꯈꯈꯣꯏ ꯁꯥꯔꯣ
ꯎꯝ
ꯍꯥꯏꯗꯤ ꯁꯣꯏꯔꯒ ꯃꯥꯅ ꯏꯕꯗꯣ ꯖꯦꯠꯇꯣ ꯏꯗ ꯃꯥꯜꯂꯕ ꯑꯗꯨꯒꯤ ꯑꯩꯈꯣꯏ ꯑꯁꯇꯥꯝ ꯅꯨꯄꯤꯗꯨꯅ ꯏ ꯍꯧꯕꯗꯤ ꯂꯩꯇꯦ ꯍꯥꯏꯅꯅꯦ ꯍꯥꯏꯗꯤ ꯃꯥꯒꯤ ꯍꯤꯗꯥꯛꯇꯣ ꯏ ꯑꯣꯏꯅ ꯄꯥꯔ ꯑꯗꯨꯒꯤ ꯂꯩꯇꯦ ꯍꯥꯏꯅ ꯃꯥꯗꯣ ꯍꯥꯞꯇ꯭ꯔꯕ ꯑꯗꯒꯤ ꯃꯥꯗꯣ ꯑꯩꯈꯣꯏꯗꯁꯨ ꯍꯥꯡꯕ ꯌꯥꯏꯗꯅ ꯈꯣꯜꯂꯤꯗꯅ ꯑꯃꯨꯛ ꯍꯥꯏꯔꯛꯑꯦ
ꯎ ꯅꯣꯏ ꯁꯅ
ꯅꯍꯥꯟꯗꯒꯤꯁꯨ ꯑꯗꯨꯝ ꯈꯤꯇꯪ ꯈꯤꯇꯪ ꯌꯦꯡ ꯌꯦꯡ ꯂꯩꯕꯅꯦꯕ
ꯎꯝ
ꯑꯗꯨꯒꯤꯅꯦꯕ ꯍꯟꯗꯛꯇꯤ ꯃꯤ ꯁꯤꯡꯁꯦ ꯁꯣꯏꯔꯛꯄ ꯀꯥꯟꯗꯗꯤ ꯂꯣꯏ ꯂꯧꯊꯣꯛꯀꯅꯤ ꯋꯥꯔꯅꯤꯡ ꯂꯩꯇ꯭ꯔꯦꯅ ꯅꯍꯥꯟ ꯍꯥꯏꯈꯤꯕꯅꯦꯕ ꯅꯍꯥꯟ ꯅ ꯅꯨꯄꯥ ꯑꯃ ꯂꯧꯊꯣꯛꯈ꯭ꯔꯤꯗꯅ
ꯎꯝ
ꯅꯨ ꯑꯃ ꯅꯨꯄꯤ ꯑꯃ ꯅꯦꯛꯁꯇꯁꯨ ꯑꯃ ꯂꯩ ꯍꯥꯏ ꯒ꯭ꯌꯥꯟ ꯇꯥꯗꯦ ꯀꯅꯥ ꯑꯣꯏ ꯑꯩꯈꯣꯏ ꯏꯗꯔ
ꯄꯤꯅꯤꯡꯉꯥꯏ ꯄꯩꯁꯥ ꯄꯤꯅꯤꯡꯉꯥꯏ ꯂꯩꯇꯕ ꯑꯣꯏꯔꯝꯅꯤ
ꯅꯠꯇ ꯄꯩꯁꯥꯗꯤ ꯋꯥꯠꯂꯤꯦ
ꯃꯤ ꯑꯗꯨꯝ ꯂꯥꯛꯄ꯭ꯔꯣ ꯑꯅꯧꯕ ꯁꯤꯜꯂꯛꯄ
ꯄꯩꯁꯥ ꯋꯥꯠꯇꯕꯒꯤ ꯃꯣꯏꯗꯤ ꯇꯧꯅꯤꯡꯕ ꯇꯧꯕ ꯌꯥꯏꯌꯦ ꯍꯥꯏꯅ
ꯏꯁꯇꯥꯞ ꯂꯧꯕꯁꯨ ꯃꯤꯗꯤ ꯁꯦꯂꯔꯤ ꯌꯥꯝꯕꯅꯤꯅ
ꯑꯗꯨꯝ ꯁꯤ ꯂꯥꯛꯑꯣ ꯅꯍꯥꯟꯥꯟꯕ ꯊꯣꯛꯈꯤꯕꯗꯨꯣ ꯑꯃꯨꯛ ꯂꯥꯛꯑꯕꯣ ꯑꯅꯧꯒ
ꯂꯥꯛꯇ꯭ꯔꯤꯗ
ꯉꯁꯤ ꯑꯃꯨꯛ ꯆꯠꯈ꯭ꯔꯕꯅꯤꯅ ꯍꯟꯗꯛꯁꯦ ꯑꯦꯛꯁꯇ꯭ꯔꯥ ꯑꯃꯨꯛ ꯀꯧ ꯍꯥꯏꯗꯤ ꯊꯕꯛꯁꯦ ꯒ꯭ꯌꯥꯟ ꯇꯥꯔꯦ ꯀꯃꯥꯏꯅ ꯇꯧꯗꯣꯏꯅꯣ
ꯎ ꯃꯔ ꯋꯥꯗ ꯍꯣꯏ
ꯑꯗꯨꯒ ꯈꯔ ꯆꯤꯟꯖꯨ ꯈ ꯉꯥꯡꯕꯤꯗꯗ ꯅꯍꯥꯟꯅ ꯑꯗꯨꯝ ꯍꯧꯖꯤꯛꯀꯤ ꯅꯨꯄꯤꯗꯣ
ꯎꯝ
ꯁꯛ ꯇꯥꯛꯑꯦꯒꯨꯝꯕ ꯀꯩꯅꯣꯝꯃꯗꯤ ꯑꯗꯨꯝ ꯌꯦꯡ ꯂꯩꯔ ꯑꯣꯏꯅꯤꯅ
ꯎ ꯑꯣ ꯈꯩꯗꯤ
ꯍꯥꯥ
ꯈꯨꯝꯃꯛꯇꯕ ꯑꯃꯅ ꯉꯥꯡꯕ ꯀꯥꯟꯗ ꯈꯨꯝꯂꯛꯇꯕ ꯇꯨꯃꯤꯟ ꯂꯩꯕ ꯑꯗꯨꯒꯨꯝꯕꯅꯦꯕ ꯄꯥꯝꯃꯤꯁꯦ ꯑꯗꯨ ꯉꯥꯛꯇꯅꯤꯗ ꯃꯤ ꯃꯌꯥꯝꯅ ꯈꯔ ꯄꯥꯝꯅꯕꯁꯦ ꯊꯨꯝꯕ ꯌꯥꯗ꯭ꯔꯦ ꯇꯞ ꯇꯨꯃꯤꯟꯅ ꯂꯩꯒꯗꯧꯕꯅꯤ
ꯁꯤ ꯅꯪ ꯂꯩꯔꯗꯤꯦ ꯀꯨꯏꯅ ꯂꯩꯗꯧ ꯃꯥꯥꯟ ꯅꯪꯁꯨ ꯈꯟꯅꯔ ꯇꯣꯛꯀꯅꯤ ꯅꯪꯁꯨ ꯃꯤ ꯃꯈꯥꯗ ꯂꯩꯕ ꯍꯩꯇꯕ ꯃꯤ ꯑꯣꯏꯗꯦ
ꯑꯩꯗꯤ ꯏꯁꯥꯅ ꯏꯁꯥꯕꯨ ꯔꯦꯁꯄꯦꯛ ꯇꯧꯕꯗꯦ ꯁꯦꯜꯐ ꯔꯦꯁꯄꯦꯛ ꯌꯥꯝ ꯑꯣꯏꯕꯅꯦ ꯑꯩꯗꯤ
ꯈꯥ ꯂꯩꯕ ꯉꯝꯗꯕ ꯍꯥꯏꯁꯦ ꯅꯪꯁꯨ ꯑꯣꯏꯒꯅꯤ
ꯃꯤ ꯃꯈꯥꯕꯨ ꯀꯅꯥꯅ ꯂꯩꯕ ꯅꯨꯡꯉꯥꯏꯗꯣꯏꯅꯣ ꯂꯩꯅꯤꯡꯗ
ꯈꯥꯁꯨꯛ ꯂꯩ
ꯍꯣꯏ ꯑꯗꯨ ꯑꯣꯏꯔꯁꯨ
ꯈꯥꯡꯕ ꯉꯝꯗꯦ ꯍꯥꯏꯕ ꯅꯪꯁꯨ ꯀꯨꯏꯅ ꯆꯠꯇꯦ
ꯃꯊ ꯏꯁꯥꯕꯨ ꯔꯦꯁꯄꯦꯛ ꯇꯧꯗꯔꯗꯤ ꯃꯤꯅ ꯎꯁꯤꯠꯂꯔꯣꯏ
ꯎꯁꯤꯠꯄ ꯎꯁꯤꯠꯇꯕꯁꯨ ꯌꯥꯗꯦ ꯍꯥꯏꯕꯗꯤ ꯂꯩꯗꯅ
ꯑꯗꯨꯅꯦ ꯅꯕꯨ
ꯈꯥꯡꯕꯁꯨ ꯇꯝꯃꯨꯗꯦ
ꯇꯨꯄ ꯑꯁꯤꯗꯤ
ꯍꯦꯛ ꯍꯧꯋꯣ ꯍꯦꯛ ꯑꯗꯨꯝ ꯇꯣꯛꯈꯤꯕ
ꯉꯁꯤꯗꯤ ꯐꯨꯠꯕꯣꯜ ꯌꯦꯡꯗꯣꯏꯅꯦ ꯍꯥꯏ ꯁꯤ ꯅꯨꯡꯉꯥꯏꯔꯝꯅꯤꯁ ꯑꯩꯅ ꯃꯁꯤꯒꯤ ꯄ꯭ꯂꯦꯁꯤꯗꯤ ꯐꯖꯗꯧꯔꯦ
ꯑꯁꯨꯣꯏ ꯌꯦꯟꯗꯣꯏꯅ
ꯍꯌꯦꯡꯁꯨ ꯅꯨꯡꯉꯥꯏꯔꯅꯦ ꯆꯩ ꯂꯥꯛꯑꯀꯅꯤ ꯅꯪ ꯇꯨꯃꯤꯟꯅ ꯇꯨꯝꯃꯨ
ꯑꯣꯝ
ꯃꯌꯥꯗꯨ ꯏꯀꯪ ꯈꯪꯉꯒꯈꯦ
ꯑ ꯑꯗꯨꯗꯣꯅꯪꯅ
ꯇꯃꯣ ꯉꯟꯇꯥ ꯇꯨꯝꯃꯒ ꯇꯨꯝꯃꯨꯗꯧꯕ ꯆꯥꯕ ꯊꯛꯄ ꯂꯩꯇꯕꯤꯗ ꯀꯪ ꯀꯪꯉꯒ ꯌꯦꯡꯕ ꯌꯥꯔꯔꯣꯏ ꯕꯣꯝ ꯑꯃꯨꯛ ꯌꯣꯛꯏ ꯌꯦꯡꯕ ꯊꯦꯡꯅ ꯇꯨꯝꯕ ꯑꯃꯨꯛ ꯊꯕꯥꯛ ꯆꯠꯄꯧꯗꯤꯅꯤ ꯍꯥꯏ
ꯎꯝ
ꯅꯪꯒꯤꯁꯦ ꯑꯩ
ꯀꯩꯅꯣ
ꯑꯞꯗꯦꯠ ꯇꯧꯔꯛꯇ꯭ꯔꯗꯤ ꯍꯌꯦꯡ ꯆꯠ